ꯑꯣ ꯍꯜꯂꯣ
ꯑꯣ ꯇꯥꯔꯕꯣ ꯇꯥꯔ ꯃꯥꯟꯂꯦ ꯇꯥꯔꯦ ꯇꯥꯔꯦ ꯑꯣ ꯀꯩꯗꯧꯔꯝꯃꯤꯅꯣ ꯇꯥꯏ ꯇꯥꯏ
ꯑꯩꯗꯣ ꯐꯣꯟ ꯃꯦꯠꯂꯒ ꯁꯨꯝ ꯂꯩꯔꯝꯕꯅꯤꯗ ꯑꯇꯩ ꯀꯩꯁꯨ ꯇꯧꯅꯤꯡꯉꯥꯏ ꯂꯩꯇꯦ ꯑꯗꯨꯝ ꯐꯣꯟ ꯃꯦꯠꯇꯅ ꯂꯩ ꯌꯦ ꯍꯧꯖꯤꯛ
ꯅꯨꯃꯤꯗꯥꯡꯗꯤ
ꯀꯩꯗꯧꯔꯝꯃꯤꯅꯣ
ꯑꯩꯔꯣꯝ ꯃꯦꯒꯤ ꯍꯧꯔꯒ ꯆꯥꯕ ꯂꯣꯏꯔꯦ ꯑꯗꯨꯗꯨꯒ ꯐꯝꯃꯝꯕꯅꯦ ꯎꯝ
ꯎꯝ ꯎꯝ ꯅꯨꯃꯤꯗꯥꯡꯁꯦ ꯑꯩꯈꯣꯏꯒꯤ ꯏꯃꯥꯟꯅꯕꯤ ꯍꯣꯏꯒꯤ ꯃꯝꯃꯥ ꯃꯣꯏ ꯃꯃꯥ ꯃꯥꯅ ꯑꯦꯟꯖꯥꯡ ꯅꯥꯄꯤ ꯃꯌꯥꯝ ꯊꯤꯜꯂꯑꯦꯕꯀꯣ ꯍꯧꯖꯤꯛ ꯑꯗꯨꯗꯨꯒꯤ ꯑꯗꯒꯤ ꯈꯜꯂꯒ ꯑꯄꯥꯝꯕ ꯈꯜꯂꯒ ꯊꯣꯡꯉꯅꯤ꯫
ꯐꯔꯦ ꯐꯔꯦ ꯑꯩꯗꯤ ꯃꯦꯖꯇ ꯄꯤꯕꯗꯣ ꯑꯗꯨꯝ ꯆꯥꯔꯅꯤ ꯊꯣꯡꯉꯔꯣꯏ
ꯎꯝ ꯑꯩꯁꯨ ꯃꯦꯖꯄꯨꯗꯤ ꯂꯧꯗꯣꯏꯅꯦ ꯂꯧꯗꯣꯏꯅꯦ ꯍꯣꯔꯦꯟ
ꯑꯣ ꯐꯔꯦ ꯐꯔꯦ ꯑꯗꯨꯗꯤ ꯑꯦꯟꯖꯥꯡ ꯃꯊꯦꯜ ꯌꯥꯝꯃꯅꯤ ꯃꯦꯖꯀꯤꯁꯨ ꯏꯁꯥꯅ ꯊꯣꯡꯖꯕꯁꯨ
ꯍꯣꯏ ꯑꯩꯈꯣꯏꯗꯤ ꯑꯗꯨꯝ ꯆꯩꯔꯥꯎꯕꯒꯤ ꯃꯊꯦꯜꯒꯤ ꯇꯥꯏꯞꯇ ꯑꯗꯨꯝ ꯆꯥꯏ꯫
ꯆꯥꯒꯗꯕꯅꯤ ꯑꯦꯟꯖꯥꯡ ꯍꯥꯏꯁꯦ ꯃꯈꯜ ꯃꯊꯦꯜ ꯌꯥꯝꯅ ꯌꯥꯝꯅ ꯍꯥꯎꯅ ꯆꯥꯊꯣꯛꯀꯗꯕꯅꯦ꯫ ꯋꯥꯈꯜ ꯅꯨꯡꯉꯥꯏꯅ
ꯑꯗꯨꯝ ꯃꯥꯡꯍꯜꯂꯤ ꯃꯦꯖꯀꯤ ꯐꯤꯑꯣ ꯀꯔꯤꯒꯤ ꯐꯤꯋꯣ ꯑꯗꯨꯝ ꯃꯥꯡꯍꯜꯂꯤ꯫
ꯍꯣꯏ ꯍꯣꯏ ꯍꯣꯏ ꯄꯩꯁꯥꯒꯗꯣ ꯈꯔ ꯀꯩꯅꯣ ꯇꯧꯔꯝꯒꯅꯤ ꯅꯣꯏꯗꯣ ꯁꯨꯝ ꯊꯝꯐꯝ ꯈꯣꯠꯐꯝ ꯈꯔ ꯂꯩꯔꯝꯃꯔꯣꯏ ꯌꯥꯝꯃꯟꯗꯅ ꯂꯥꯏꯁꯤꯅꯀꯣ ꯀꯥꯏ ꯀꯥꯏꯗ ꯈꯔ ꯍꯨꯟꯗꯣꯛꯁꯅꯣ ꯍꯥꯏꯅ
ꯑꯗꯨꯒꯤ ꯊꯝꯐꯝꯁꯦ ꯂꯩꯇꯗꯅ ꯍꯨꯟꯗꯣꯛꯄ
ꯎꯝ ꯃꯥꯅꯤꯗ ꯍꯣꯏ ꯑꯗꯨꯃꯥꯏ ꯈꯔ ꯍꯨꯟꯗꯣꯛꯇ꯭ꯔꯗꯤ ꯀꯩꯗꯧꯅꯤ ꯅꯠꯇ꯭ꯔꯥ ꯄꯩꯁꯥ ꯉꯥꯛꯇ
ꯑꯗꯣ ꯍꯣꯁꯇꯦꯜ ꯐꯤ ꯊꯤꯅꯤꯡꯉꯥꯏ ꯂꯩꯇꯗꯅ ꯀꯌꯥꯗꯤ ꯋꯥꯈ꯭ꯔꯦ
ꯑꯣ ꯑꯣ ꯑꯣ ꯌꯥꯝꯃꯜꯂꯦ ꯅꯪ ꯅꯍꯥꯟꯗꯩ ꯍꯨꯟꯗꯣꯛꯑꯒ ꯊꯤꯔꯝꯗꯥꯏꯗꯅ ꯂꯩꯇ꯭ꯔꯕ ꯇꯔꯕ
ꯑꯗꯣ ꯅꯪꯗꯤ ꯍꯧꯖꯤꯛ ꯀꯔꯤ ꯀꯔꯤ ꯇꯧꯔꯒ ꯂꯩꯔꯝꯃꯤꯅꯣ ꯍꯧꯖꯤꯛ ꯀꯔꯤ ꯀꯔꯤꯗꯤ ꯆꯥꯈ꯭ꯔꯒꯦ ꯅꯨꯡꯊꯤꯟꯒꯤ
ꯑꯩꯁꯦ ꯍꯧꯖꯤꯛꯁꯦ ꯀꯩꯅꯣ ꯃꯦꯒꯤ ꯍꯧꯔꯒ ꯆꯥꯔꯦ ꯑꯗꯨꯒ ꯐꯣꯟ ꯌꯦꯡꯉꯦ ꯉꯥꯏꯍꯥꯛ ꯂꯩꯔꯒꯅ ꯑꯃꯨꯛ ꯋ꯭ꯔꯛꯀꯤꯡ ꯀꯩꯀꯥ ꯊꯣꯛꯇꯧ ꯃꯥꯜꯂꯦ ꯑꯩꯁꯦ ꯃꯈꯥ ꯇꯥꯕꯗꯤ ꯈꯪꯗ꯭ꯔꯤ
ꯑꯣ ꯑꯗꯣ ꯋ꯭ꯔꯛꯀꯤꯡꯗꯤ ꯀꯅꯥ ꯀꯅꯥ ꯆꯠꯃꯤꯟꯅꯗꯣꯏꯅꯣ? ꯅꯨꯡꯗꯥꯡꯒꯤ ꯀꯩ ꯑꯦꯟꯖꯥꯡ ꯊꯣꯡꯗꯣꯏꯅꯣ ꯃꯦꯖꯀꯤ ꯄꯤꯒꯦꯅ ꯁꯤ ꯀꯔꯤ ꯄꯤꯕ ꯇꯥꯒꯦ
ꯉꯁꯤꯁꯦ ꯂꯩꯕꯥꯛ ꯄꯣꯛꯄꯅꯤꯅ ꯀꯩꯁꯨ ꯄꯤꯕ ꯅꯨꯃꯤꯠ ꯇꯥꯗꯕ ꯃꯥꯜꯂꯦ ꯑꯩꯅ ꯈꯟꯕꯗ ꯑꯗꯣ ꯀꯩ ꯄꯤꯗꯣꯏꯅꯣꯗꯤ ꯈꯪꯗ꯭ꯔꯦ ꯁꯣꯝꯗꯒꯤ ꯏꯃꯥꯟꯅꯕꯤ ꯑꯩꯈꯣꯏ ꯑꯍꯨꯝ ꯇꯧꯔꯒ ꯆꯠꯀꯗꯕꯅꯤ ꯆꯠꯇꯣꯏꯅꯦ ꯋ꯭ꯔꯛꯀꯤꯡꯁꯦ ꯉꯥꯏꯍꯥꯛꯇꯪ ꯊꯣꯛꯎꯈꯤꯒꯦ ꯅꯣꯏꯒꯤꯗꯤ ꯅꯃꯥꯟꯅꯕꯤꯗꯨ ꯆꯥꯛ ꯊꯣꯡꯕ ꯍꯧꯈ꯭ꯔꯕꯣ
ꯑꯥ ꯃꯥ ꯆꯥꯛ ꯊꯣꯡꯕ ꯍꯧꯗꯣꯏ ꯇꯧꯋꯦ ꯑꯗꯨꯒ ꯎꯝ ꯑ ꯃꯥ ꯍꯧꯖꯤꯛ ꯀꯔꯤꯅꯣꯝꯃ ꯀꯟꯅ ꯇꯧꯔꯤ ꯑꯁꯣꯝ ꯅꯥꯀꯟꯗ ꯅꯤꯛꯇꯅ ꯀꯩꯅꯣꯝꯃ ꯀꯟꯅ ꯁꯦꯡꯗꯣꯛꯂꯤ ꯑꯩꯅ ꯎꯕꯗ ꯑꯦꯟꯖꯥꯡꯗꯤ ꯃꯥꯅ ꯁꯦꯝꯕ ꯈꯔꯗꯤ ꯍꯧꯈ꯭ꯔꯕꯅꯦ
ꯑꯣ ꯑꯣ ꯃꯥꯗꯤ ꯃꯔꯝ ꯌꯥꯝꯅ ꯃꯣꯛꯏꯅꯦ ꯑꯣ ꯃꯥꯜꯂꯦ ꯑꯦꯟꯖꯥꯡꯒ ꯉꯟꯇꯥ ꯉꯟꯇꯥ ꯁꯦꯝꯗꯣꯛꯑꯦ ꯊꯕꯛ ꯌꯥꯝ ꯐꯔꯝꯗꯧ ꯃꯥꯜꯂꯦ
ꯑꯁ ꯃꯥꯗꯤ ꯂꯥꯏꯔꯤꯛꯁꯨ ꯊꯋꯥꯏ ꯌꯥꯎꯏ ꯊꯕꯛꯁꯨ ꯊꯋꯥꯏ ꯌꯥꯎꯏ ꯌꯥꯝ ꯊꯤꯅ ꯌꯥꯎꯋꯤꯗ ꯃꯥꯗꯤ ꯑꯃꯗꯁꯨ ꯌꯥꯎ ꯑꯃꯗꯁꯨ ꯌꯥꯎ ꯊꯋꯥꯏ ꯌꯥꯝ ꯌꯥꯎꯖꯕꯅꯦ ꯃꯤꯅꯦ ꯃꯤ ꯑꯣꯏꯒꯗꯕ ꯃꯤꯅꯦ ꯃꯣꯏꯁꯦ ꯁꯟ ꯅꯠꯇꯦꯕ ꯃꯣꯏꯁꯤꯅ ꯑꯃꯨꯛ
ꯑꯣ ꯑꯣ ꯑꯣ ꯍꯣꯏꯅꯦ ꯑꯩꯈꯣꯏꯒꯤ ꯁꯦꯝꯕꯗ ꯊꯣꯛꯀꯗꯕ ꯃꯤꯒ ꯍꯥꯏꯅꯕꯗꯣ ꯃꯔꯝ ꯃꯣꯛꯄ ꯍꯥꯏꯕ ꯏꯟꯕ ꯃꯊꯧ ꯃꯁꯛ ꯈꯪꯕ ꯃꯤ ꯀꯥꯏꯗꯨꯅꯤ ꯑꯣꯏꯔꯤꯁꯦ ꯐꯩ ꯐꯩ ꯑꯐꯕ ꯅꯃꯥꯟꯅꯕꯤꯒ ꯂꯩꯃꯤꯟꯅꯕꯅꯤꯅꯅꯦ ꯃꯥꯏ ꯑꯐꯕ ꯃꯇꯧ ꯑꯗꯣ ꯇꯝꯖꯧ ꯅꯪꯁꯨ ꯐꯔꯛꯀꯅꯤ
ꯍꯣꯏ ꯑꯗꯣ ꯅꯣꯏꯒꯤ ꯔꯨꯝ ꯊꯪꯅꯕꯤꯒꯨꯝꯕ ꯅꯣꯏ ꯔꯨꯝꯃꯦꯠꯀꯨꯝꯕ ꯑꯩꯈꯣꯏꯒꯤ ꯏꯃꯥꯟꯅꯕꯤꯒꯤ ꯁꯨꯃꯥꯏꯅ ꯇꯧꯕ ꯌꯥꯎꯕ꯭ꯔꯣ ꯃꯤ ꯑꯣꯏꯗꯧꯕ ꯃꯤ
ꯑꯁ ꯈꯪꯗꯦꯅꯦ ꯅꯣꯏ ꯑꯗꯣꯝꯅ ꯍꯦꯛ ꯍꯦꯛ ꯆꯠꯄꯤ ꯑꯩꯒ ꯑꯗꯨꯨꯝ ꯊꯪꯅꯕꯤ ꯑꯃꯗꯤ ꯂꯩꯒꯤꯈꯤꯕꯅꯦ ꯑꯗꯣ ꯃꯥꯗꯣ ꯍꯧꯖꯤꯛ ꯋꯥꯏ ꯃꯃꯥꯟꯅꯕꯤ ꯊꯤꯟꯗꯣꯛꯏ ꯍꯥꯏꯕ꯭ꯔꯥ ꯈꯪꯗꯦ ꯁꯥꯕꯅ ꯁꯤꯔꯒ ꯇꯧꯔꯒ ꯆꯪꯈꯤꯕꯅꯦꯕ ꯅꯣꯏꯗꯗꯤ ꯌꯧꯔꯛꯑꯝꯗꯧ ꯃꯥꯟꯗ꯭ꯔꯤ ꯃꯥꯗ ꯇꯨꯝꯃꯝꯕꯁꯨ ꯌꯥꯏ
ꯎꯝ ꯑꯣ ꯃꯣꯏꯁꯦ ꯍꯥꯏꯗꯤ ꯃꯤ ꯑꯣꯏꯒꯗꯕ ꯃꯤꯅꯦ ꯍꯥꯏꯗꯤ ꯃꯣꯏꯗꯤ ꯇꯨꯡꯒꯤ ꯌꯨꯝꯕꯤ ꯑꯆꯧꯕꯅꯦꯕ ꯌꯥꯝ ꯌꯕꯤ ꯑꯁꯦꯡꯕꯒ ꯍꯥꯏꯕꯗꯨ ꯇꯤꯟ ꯆꯥꯗꯕ ꯌꯨꯝꯕꯤꯅꯦꯕ ꯃꯣꯏꯁꯦ
ꯃꯥꯅꯦ ꯃꯥꯅꯦ ꯗꯥꯏꯔꯦꯛ ꯁꯤꯃꯦꯟꯗꯣ ꯁꯤꯃꯦꯟ ꯀꯝꯄꯅꯤ ꯑꯐꯕꯅ ꯑ ꯍꯩꯕ ꯄꯤꯂꯔ ꯑꯣꯏ ꯄꯤꯅꯤ ꯃꯣꯏꯁꯦ ꯌꯣꯠ ꯃꯃꯜ ꯑꯇꯥꯡꯕꯒ ꯍꯥꯞꯄꯒ ꯍꯩꯕ ꯎ ꯋꯥꯒ ꯆꯟꯅꯗ꯭ꯔꯦ ꯃꯣꯏ ꯄꯤꯂꯔꯁꯤ ꯗꯥꯏꯔꯦꯛ ꯁꯤꯃꯦꯟꯅꯤ
ꯃꯣꯏꯁꯦ ꯎꯝ
ꯃꯣꯏꯒꯨꯝꯕ ꯃꯌꯥꯝ ꯂꯩꯕꯁꯤꯅ ꯍꯌꯦꯡ ꯂꯩꯕꯥꯛꯀꯤ ꯆꯥꯎꯈꯠꯄ ꯄꯨꯔꯛꯇꯣꯏꯅꯦꯕ
ꯃꯥꯅꯦ ꯃꯥꯅꯦ ꯃꯣꯏ ꯃꯣꯏ ꯂꯩꯕꯁꯦ ꯑꯩꯈꯣꯏꯒꯤꯗꯤ ꯃꯥꯏꯅꯦ ꯍꯌꯦꯡ ꯋꯥꯏ ꯑꯩꯈꯣꯏꯅ ꯇꯤꯟꯅꯖꯔꯛꯏ ꯑꯩꯈꯣꯏꯒꯤ ꯔꯨꯝ ꯄꯨꯜꯂꯛꯄꯅꯤ ꯃꯥꯗꯤ ꯈꯣꯠꯇꯤ ꯀꯥꯏꯅ ꯍꯥꯏꯔ ꯑꯩꯈꯣꯏ ꯆꯥꯎꯊꯣꯛꯆꯗꯣꯏꯅꯦ ꯅꯠꯇ꯭ꯔꯥ
ꯃꯥꯅꯦ ꯃꯥꯅꯦ ꯆꯥꯎꯊꯣꯛꯆꯗꯣꯏꯅꯤ ꯑꯗꯨꯅ ꯍꯩꯇꯗꯣꯏꯗꯤ ꯑꯗꯨꯃꯥꯏꯅ ꯂꯛ ꯃꯔꯝ ꯃꯣꯛꯄꯤ ꯇꯨꯡꯒꯤ ꯇꯨꯡꯒꯤ ꯌꯨꯝꯕꯤ ꯑꯣꯏꯒꯗꯕ ꯃꯌꯥꯝꯒ ꯂꯣꯏꯅ ꯂꯩꯕꯗꯣ ꯐꯔꯕꯅꯦ ꯅꯪꯁꯨ ꯑꯣꯏ ꯔꯛꯇꯣꯏꯅꯦ ꯅꯣꯡꯃꯗꯤ ꯃꯣꯏꯗꯧꯅ ꯃꯣꯏꯒꯤ ꯃꯑꯣꯡꯗꯣ ꯁꯨꯝ
ꯎꯝ ꯑꯗꯣ ꯑ ꯃꯥꯅ ꯂꯥꯏꯔꯤꯛ ꯃꯌꯥꯝ ꯄꯥꯔꯖꯨ ꯈꯪꯕ꯭ꯔꯥ ꯑꯩꯗꯤ ꯍꯦꯛꯇ ꯃꯥꯅ ꯃꯣꯇꯤꯚꯦꯠ ꯇꯧꯕꯤꯗ꯭ꯔꯦꯕ ꯑꯩꯗꯤ ꯍꯥꯏꯗꯤ ꯑꯩ ꯖꯦ ꯊꯕꯛ ꯑꯃ ꯌꯥꯝ ꯆꯤꯜꯂꯦꯕ ꯑꯩꯖꯦ ꯍꯨꯖꯤꯛ ꯄꯩꯁꯥꯒꯤ ꯌꯥꯝꯅ ꯆꯤꯟꯕ ꯊꯕꯛ ꯑꯃ ꯇꯧꯔꯤꯕ ꯑꯗ ꯗꯨꯝ ꯂꯨꯞꯄꯒ ꯂꯩꯔꯦꯕ ꯑꯩꯖꯦ ꯂꯥꯏꯔꯤꯛꯀꯥꯖꯦ ꯄꯥꯅꯤꯡꯗꯕꯤ ꯇꯧꯔꯦꯕꯥ ꯑꯦꯛꯖꯥꯝꯒꯤ ꯅꯨꯡꯗꯥꯡꯗꯒꯥꯗꯤ ꯄꯥꯅꯤꯡꯉꯦ ꯑꯗꯣ ꯑꯇꯩ ꯅꯠꯇꯕꯗꯗꯤ ꯄꯥꯅꯤꯡꯗꯕꯤ ꯇꯧꯋꯦ ꯍꯥꯏꯕꯥ ꯅꯣꯏꯗꯤ ꯇꯧꯕ꯭ꯔꯣ ꯀꯃꯥꯏ ꯀꯃꯥꯏ ꯇꯧꯒꯦ ꯂꯥꯏ ꯂꯥꯏꯔꯤꯛ ꯑꯗꯨꯝ ꯄꯥꯅꯤꯡꯕ꯭ꯔꯣ
ꯑꯁ ꯀꯥꯏꯗꯩꯅꯣ ꯀ ꯂꯥꯏꯔꯤꯛꯁꯤꯕꯨ ꯀꯅꯥꯅ ꯄꯥꯅꯤꯡꯗꯣꯔꯤꯒꯦ ꯑꯦꯛꯖꯥꯝ ꯑꯣꯏꯕꯁꯤꯒꯤ ꯄꯥꯗ ꯌꯥꯗꯕꯒꯤꯀꯣ ꯐꯦꯜ ꯑꯣꯏꯗ꯭ꯔꯒꯗꯤꯅ ꯄꯥꯕꯩ ꯋꯥꯅꯤ ꯁꯤꯐꯥꯎ ꯄꯥꯅꯤꯡꯗꯕꯅ ꯑꯩꯁꯨ ꯍꯟꯗꯛꯁꯦ ꯑꯣ ꯀꯩꯅꯣ ꯑ ꯄ꯭ꯔꯥꯏꯚꯦꯠꯀꯤ ꯊꯕꯛ ꯑꯃ ꯌꯥꯎꯁꯤꯜꯂꯨꯔꯦꯕꯀꯣ ꯑꯁ ꯑꯗꯨꯒꯤ ꯊꯕꯛ ꯆꯦꯟꯕꯅꯦ ꯑꯦꯛꯖꯥꯝꯅꯦ ꯄꯨꯂꯞ ꯐꯥꯡꯖꯤꯟꯅꯗꯅꯅꯦ ꯋꯥꯕꯅꯅꯦ ꯑꯍꯤꯡ ꯒꯖꯦ ꯇꯨꯝꯕꯝ ꯆꯥꯕꯝ ꯑꯃ ꯁꯨꯛ ꯈꯪ ꯈꯪꯗꯦ ꯀꯣꯛ ꯀꯥ ꯖꯦ ꯆꯤꯛꯄꯗ ꯂꯣꯏꯔꯕꯅꯦ ꯑꯩ
ꯅꯥꯍꯟꯒꯅꯨ ꯅꯥꯗꯅꯕ ꯑꯦꯛꯖꯥꯝꯅꯤꯅ ꯐꯖꯅ ꯑꯗꯨꯝ ꯅꯥꯍꯟꯗꯅꯕ ꯍꯣꯠꯅꯧꯑꯣ
ꯑꯗꯨꯗꯣ ꯍꯣꯏ ꯅꯣꯏꯒꯤꯅ ꯑꯃꯨꯛ ꯈꯔ ꯋꯥꯠꯂꯝꯒꯤꯕꯁꯨ ꯌꯥꯏ ꯑꯦꯛꯖꯥꯝꯗꯣ ꯑꯗꯨꯅꯅꯦ ꯅꯪ꯫ ꯒꯤ ꯇꯧꯒꯗꯧꯕ ꯅꯊꯧ ꯑꯇꯣꯞꯄꯗꯣ ꯂꯥꯏꯔꯤꯛꯇꯨ ꯄꯥꯗ꯭ꯔꯁꯨꯅꯦ ꯈꯔ ꯋꯥꯠꯂꯤ ꯍꯥꯏꯕ ꯅꯣꯏꯒꯤ ꯄꯥꯗ꯭ꯔꯁꯨ ꯌꯥꯔꯤ ꯍꯥꯏꯕ꯫ ꯕ ꯑꯗꯨꯅ ꯍꯣꯠꯅꯕ ꯌꯥꯕ ꯈꯔ ꯍꯣꯠꯅꯒꯣ, ꯑꯩꯈꯣꯏꯅ ꯑꯃꯨꯛꯅꯦ ꯑꯦꯛꯖꯥꯝꯖꯤꯒ ꯄꯨꯂꯞ ꯐꯪꯃꯤꯟꯅꯕꯖꯤ ꯗꯅꯦ ꯖꯥꯝꯑꯣ ꯑꯃ ꯃꯨꯛ ꯃꯊꯥ ꯌꯥꯝ ꯁꯥꯕꯗꯣ꯫ ꯑꯃꯁꯨ ꯑꯃꯁꯨ ꯂꯣꯏ ꯇꯧꯅꯕꯥꯩ꯫
ꯍꯣꯏ ꯇꯧꯅꯤꯡꯕꯅꯦ ꯑꯃꯖꯨ ꯑꯃꯖꯨ ꯑꯃꯗꯨꯗꯤ ꯖꯨ ꯑꯩꯉꯣꯟꯗ ꯀꯥꯟꯅꯩꯗꯣ ꯈꯪꯕꯅꯤꯅꯥ ꯊꯥꯗꯣꯛꯅꯤꯡꯗꯕ ꯂꯥꯏꯔꯤꯛꯁꯨ ꯄꯥꯅꯤꯡꯕ ꯑꯗꯨꯃꯥꯏꯅ ꯇꯧꯋꯦ ꯑꯩꯖꯦ꯫ ꯍꯨꯖꯤꯛ ꯍꯨꯖꯤꯛꯁꯦ ꯋꯥꯈꯜꯖꯦ꯫
ꯇꯧꯕꯅꯤ ꯇꯧꯕꯅꯤ꯫ ꯅꯣꯏ ꯅꯃꯥꯟꯅꯕꯤꯗꯨꯕꯨꯗꯤ ꯍꯣꯠꯅꯕ ꯀꯟꯕꯤꯅꯤꯅ ꯃꯥꯗꯤ ꯈꯨꯗꯤꯡꯃꯛꯁꯤ ꯌꯥꯝꯅ ꯕꯦꯂꯦꯟꯁꯇ ꯁꯤꯟꯕ ꯍꯩꯕ ꯃꯥꯜꯂꯤꯀꯣ ꯅꯪꯒ ꯂꯩꯃꯤꯟꯅꯕꯗꯣ꯫
ꯍꯣꯏ ꯃꯥꯗꯤ ꯂꯦꯟ ꯀꯣꯛ ꯀꯔꯤꯕꯣ ꯂꯥꯏꯔꯤꯛꯁꯨ ꯄꯥꯕꯤꯕꯣ ꯇꯧꯋꯦ꯫
ꯑꯣ-ꯑꯣ-ꯑꯣ꯫ ꯃꯥꯅ ꯀꯔꯝꯃꯥꯏꯟ ꯇꯧꯕꯅꯣ ꯈꯪꯗꯦ ꯂꯥꯏꯔꯤꯛꯁꯨ ꯇꯞ ꯇꯥꯏ ꯍꯩꯗꯣꯛꯏ ꯑꯗꯒꯤ ꯊꯕꯛꯁꯨ ꯃꯌꯥꯝ ꯁꯨꯏ꯫ ꯃꯣꯏꯁꯤꯅꯤꯅꯦ ꯑꯇꯥꯡꯕ ꯃꯤ ꯍꯥꯏꯁꯦ꯫ ꯑꯦ ꯑꯦꯝꯃꯥ꯫
ꯃꯣꯏꯁꯦ ꯈꯪꯗꯦ ꯑꯥ꯫ ꯑꯁ ꯈꯪꯗꯦꯗꯥ ꯃꯣꯏꯒꯤ ꯑꯐꯕꯩ ꯋꯥꯔꯤꯖꯤ ꯇꯣꯛꯑꯖꯤ, ꯐꯠꯇꯕꯒꯤ ꯋꯥꯔꯤꯃꯨꯛ ꯁꯥꯟꯅꯔꯁꯤ꯫
ꯑꯣ ꯐꯠꯇꯕꯁꯨ ꯂꯩꯕ꯭ꯔꯣ ꯐꯠꯄꯨꯗꯤ ꯐꯠꯂꯝꯃꯣꯏꯌꯦ ꯈꯔ ꯃꯁꯛꯇꯣ ꯐꯠꯇꯕꯤ ꯈꯔ ꯃꯥꯜꯂꯤꯅꯦ꯫ ꯌꯥꯝ ꯃꯥꯏ ꯃꯁꯛꯇꯣ ꯌꯦꯡꯕꯗ꯫
ꯃꯥꯏ ꯃꯁꯛꯇꯣ ꯐꯠꯇꯕꯤ ꯃꯥꯟꯗ꯭ꯔꯥ, ꯃꯥꯟꯕꯅꯤ ꯐꯕꯤ ꯃꯥꯟꯗꯦ꯫ ꯀꯣ꯫
ꯍꯣꯏ-ꯍꯣꯏ ꯐꯔꯝꯗꯧꯒ ꯃꯥꯟꯗꯦ ꯈꯣꯏꯒꯤ ꯑꯥ ꯃꯄꯣꯠꯀꯥꯁꯦ ꯂꯤꯛꯁꯜꯂꯒ ꯃꯤ ꯃꯤꯒ ꯑꯝꯇ ꯄꯤꯖꯅꯤꯡꯗ ꯕꯤ ꯃꯤꯒ ꯀꯧꯅꯤꯡꯗꯕꯤ ꯃꯤ ꯑꯣꯏꯔꯝꯗꯧ ꯃꯥꯂꯦꯕ ꯃꯁꯛꯇꯣ ꯌꯦꯡꯕꯗꯗꯤ꯫
ꯍꯣꯏ ꯑꯗꯣ ꯃꯥ ꯃꯔꯝ ꯍꯥꯏꯗꯤ ꯃꯥꯜꯂꯁꯨ ꯃꯥ ꯑꯗꯨꯗꯤ ꯇꯧꯗꯦ꯫ ꯌ ꯍꯥꯏꯗꯤ ꯌꯥꯝ ꯐꯩꯌꯦ ꯃꯁꯛꯀ ꯆꯥꯟꯅꯗꯕꯗꯣ ꯑꯣꯏꯌꯦ꯫
ꯑꯣ-ꯑꯣ-ꯑꯣ-ꯑꯣ-ꯑꯣ ꯃꯁꯛ ꯐꯕꯨꯗꯤ ꯐꯕ ꯃꯥꯜꯂꯦ ꯑꯗꯨꯝ ꯑꯩꯉꯣꯟꯗꯒꯁꯨꯅꯦ ꯃꯔꯛ ꯃꯔꯛꯂꯒꯁꯦ ꯑꯦ ꯅꯪ ꯁꯤ ꯇꯧꯔꯗꯤ ꯁꯤ ꯁꯤ ꯐꯪꯅꯤ ꯈꯣꯠꯅꯤ ꯑꯗꯨꯗ ꯊꯕꯛ ꯑꯃ ꯂꯩꯕꯅꯤ ꯁꯨꯃꯥꯏꯅ ꯇꯧꯔꯤꯅꯤ ꯑꯩꯉꯣꯟꯗ ꯄꯥꯎꯁꯨ ꯑꯗꯨꯝ ꯄꯤꯕꯤꯌꯦꯕ꯫ ꯀꯣ ꯑꯗꯨ ꯁꯨꯝ ꯐꯕꯨꯗꯤ ꯐꯕ ꯑꯩꯅ ꯃꯁꯛꯇꯨꯗꯀꯣ ꯁꯨꯝ ꯍꯥꯏꯗꯣꯔꯛꯄꯗꯨꯒ ꯍꯦꯛ ꯑꯗꯨꯃꯥꯏꯅꯒ ꯇꯧꯔꯝꯗꯨꯒ ꯃꯥꯜꯂꯦꯅ ꯁꯨꯝ ꯍꯥꯏꯕꯤꯌ ꯋꯥꯅꯤꯗ꯫ ꯇꯧꯗꯦꯕꯨꯗꯤ ꯈꯪꯕ ꯎꯝ꯫
ꯃꯥꯁꯦ ꯌꯥꯝ ꯐꯩ ꯍꯥꯏꯇꯥꯔꯦ ꯑꯩꯁꯨ ꯃꯥꯒ ꯊꯦꯡꯅꯕ ꯀꯨꯏꯗ꯭ꯔꯤꯕꯔꯤꯕꯀꯣ꯫ ꯑꯗꯨꯝ ꯍꯦꯛꯇ ꯂꯣꯏꯈꯒ꯭ꯔꯦ ꯍꯦꯛꯇ꯫
ꯃꯥꯗꯣ ꯂꯥꯏꯔꯤꯛꯁꯨ ꯌꯥꯝ ꯍꯩ ꯍꯥꯏꯅꯕꯗꯤ ꯑꯗꯨꯝ ꯇꯥꯔꯦꯕ ꯑꯩ ꯃꯃꯥꯡꯗꯁꯨ ꯑꯗꯨꯅ ꯅꯣꯏ ꯁꯕꯖꯦꯛ ꯄꯨꯟꯗ꯭ꯔꯒꯁꯨꯀꯣ ꯅꯪꯒꯤ ꯈꯪꯗꯕ ꯈꯣꯠꯇꯕ ꯌꯥꯎꯔꯛꯄꯗꯅꯦ ꯃꯉꯣꯟꯗ ꯑꯗꯨꯝ ꯍꯪꯕ ꯌꯥꯅꯤ ꯃꯗꯤ ꯂꯣꯏꯅ ꯈ ꯇꯥꯛꯄ ꯍꯩꯕꯅꯦ꯫
ꯑꯩ ꯃꯉꯣꯟꯗ ꯂꯥꯏꯔꯤꯛ ꯍꯩꯇꯕ ꯄꯨꯝꯕ ꯃꯉꯣꯟꯗ ꯇꯨꯋꯁꯟ ꯇꯧꯔꯅꯤ ꯐ꯭ꯔꯤꯗ ꯃꯥꯗꯤ ꯂꯥꯏꯔꯤꯛ ꯌꯥꯝ ꯍꯩꯅ ꯃꯉꯣꯟꯗ ꯂꯣꯏꯅ ꯍꯪꯒꯅꯤ ꯑꯩꯅ꯫
ꯍꯪꯗꯣꯛꯎ ꯍꯣꯡꯗꯣꯛꯎ ꯈꯪꯗꯕ ꯀꯩꯗꯧꯕ ꯇꯥꯟꯅꯕ ꯌꯥꯕꯒꯩ ꯃꯥꯒ ꯂꯣꯏ ꯇꯥꯅꯣ ꯃꯥꯗꯨ ꯂꯣꯏ ꯈꯪꯕꯅꯦ
ꯍꯣꯏ ꯑꯗꯣ ꯍꯧꯖꯤꯛꯀꯥꯟꯒꯤ ꯃꯣꯏꯒꯤ ꯑꯃ ꯂꯥꯏꯠꯀꯤ ꯚꯥꯏꯔꯦꯜ ꯆꯠꯄꯗꯨ ꯈꯪꯕ꯭ꯔꯣ ꯂꯥꯏꯠ ꯂꯩꯕꯗꯣ ꯂꯥꯏꯠ ꯃꯉꯥꯜꯗꯣ ꯂꯥꯏꯠꯇꯣ
ꯇꯣ ꯑꯪ
ꯑꯗꯨꯒꯤ ꯚꯥꯏꯔꯦꯜ ꯆꯠꯂꯤꯗꯨꯕꯨ ꯃꯥꯗꯨꯕꯨ ꯐꯨꯅꯤꯡꯗ꯭ꯔꯣ
ꯑꯁ ꯐꯨꯅꯤꯡꯕꯩ ꯋꯥꯗꯤ ꯀꯩꯅꯣ ꯌꯥꯝ ꯊꯤꯅ ꯐꯨꯅꯤꯡꯉꯦ ꯃꯗꯨꯒꯤ ꯃꯤꯗꯣ
ꯑꯁ ꯑꯗꯣ ꯃꯥꯁꯦ ꯏꯀꯥꯏꯕꯁꯨ ꯈꯪꯗꯕ ꯃꯥꯜꯂꯦ ꯍꯥꯏꯗꯤ ꯁꯨꯊꯔꯒ ꯅꯣꯟꯊꯔꯒ ꯒ꯭ꯌꯥꯟ ꯇꯥꯔꯒ ꯂꯩꯇꯦ ꯃꯉꯛꯇꯣ ꯊꯦꯛꯀꯠꯂꯒ ꯑꯃꯨꯛꯀ ꯇꯧꯔꯛꯇ꯭ꯔꯣ ꯍꯦꯛꯇ ꯁꯦꯡꯇꯣꯔꯛꯄꯗꯣ ꯑꯃꯨꯛ ꯋꯥ ꯉꯥꯡꯉꯛꯄꯗꯣ ꯃꯥꯅ ꯃꯥꯏ ꯏꯁꯇꯣꯔꯤꯗ
ꯑꯥ ꯃꯤꯁꯤꯡꯁꯦ ꯄꯨꯔꯥ ꯍꯥꯏ ꯍꯥꯏ ꯄꯩꯁꯥ ꯈꯔ ꯈꯔ ꯈ ꯄꯥꯏꯔꯛꯄꯁꯤꯗ ꯃꯤ ꯑꯃꯝꯇ ꯎꯔꯛꯇꯕꯩ ꯃꯑꯣꯡꯅꯤ ꯇꯧꯔꯤꯁꯦ ꯀꯅꯥꯝ ꯃꯋꯥ ꯂꯧꯗꯦꯒ ꯍꯥꯏꯕꯩ ꯃꯑꯣꯡꯅꯤ ꯃꯥꯅ ꯇꯧꯁꯤ ꯁꯋꯥꯏꯗꯣ
ꯍꯣꯏ
ꯃꯁꯛꯇꯨꯒ ꯌꯥꯝ ꯊꯥꯖꯗꯦ ꯍꯥꯏꯕ ꯑ ꯊꯥꯖꯗꯕꯅ ꯍꯦꯜꯂꯤ ꯑꯗꯣ
ꯍꯣꯏ ꯃꯁꯛꯇꯣ ꯑꯗꯨꯝ ꯍꯥꯟꯅꯗꯩꯁꯨ ꯈꯔ ꯈꯔꯕꯨꯗꯤ ꯃꯥꯜꯂꯤꯗ ꯃꯥꯁꯦ ꯑꯗꯣ ꯍꯥꯟ ꯊꯥꯖꯠ ꯐꯠꯇꯕꯗꯣ ꯃꯥꯅ ꯇꯧꯁꯟꯅꯔꯝꯃꯤ ꯃꯌꯥꯝꯗꯨꯒ
ꯃꯥꯏ ꯅꯨꯄꯤꯗꯨꯒꯤ ꯈꯜꯂꯨꯔꯒꯕꯨꯗꯤ ꯌꯥꯝ ꯅꯨꯡꯉꯥꯏꯇꯦ ꯅꯨꯄꯥꯗꯨꯕꯨꯗꯤ ꯐꯨꯅꯤꯡꯉꯤ
ꯍꯣꯏ ꯐꯨꯅꯤꯡꯉꯦ ꯑꯁꯦꯡꯕ ꯑꯗꯣ ꯅꯪ ꯋꯥꯛꯀꯤꯡ ꯆꯠꯅꯤ ꯍꯥꯏꯕꯗꯣ ꯆꯠꯆꯔꯣ
ꯍꯣꯏ ꯍꯣꯏ ꯍꯣꯏ ꯆꯠꯂꯨꯔꯒꯦ ꯆꯠꯂꯨꯔꯒꯦ ꯎꯝ ꯅꯪꯁꯨ ꯅꯊꯧ ꯇꯧꯖꯔꯣ
ꯑꯣ ꯍ ꯍꯣ ꯊꯃꯣ ꯊꯃꯣ ꯎꯝ